ꯑꯣꯁꯤꯁꯇꯔ
ꯑꯁ ꯌꯥꯕ ꯃꯥꯜꯂꯦ ꯍꯣꯏ
ꯌꯥꯗ꯭ꯔꯗꯤ ꯍꯥꯏꯅ ꯈꯔꯒ ꯂꯩꯕꯅꯦꯕ
ꯌꯥꯈ꯭ꯔꯦ ꯌꯥꯈ꯭ꯔꯦ ꯁꯤꯁꯇꯔ ꯑꯗꯨꯅ ꯋꯥꯔꯤ ꯃꯈꯥ ꯆꯠꯊꯔꯁꯤ
ꯎꯝ ꯑꯗꯨꯅꯦ ꯍꯣꯏ ꯀꯩꯕ ꯃꯈꯥ ꯇ ꯆꯠꯊꯔꯛꯑꯣ ꯍꯣꯏ
ꯀꯔꯤ ꯀꯔꯤ ꯃꯇꯥꯡꯅꯣ ꯋꯥꯔꯤꯗꯨꯕꯨ ꯀꯥꯎꯈ꯭ꯔꯦꯅꯦ
ꯈꯪꯗꯦ ꯍꯥꯏꯔꯛꯑꯣ ꯇꯥꯒꯦ ꯑꯩ
ꯇꯥꯒꯦ ꯑꯣꯈꯦ ꯑꯣꯈꯦ ꯍꯥꯏꯗꯔꯛꯑꯒꯦ ꯑꯗꯨꯗꯤ ꯑ ꯀꯔꯤ ꯋꯥꯔꯤꯅꯣꯅꯦ ꯍꯧꯖꯤꯛꯇꯥ ꯁꯥꯔꯝꯕꯗꯨꯕꯨ ꯀꯥꯎꯒ꯭ꯔꯦꯅꯦ ꯅꯦ ꯃꯔꯛ ꯍꯦꯛ ꯊꯠꯈꯤꯗꯅ ꯀꯥꯏ ꯁꯤꯁꯇꯔꯗꯤ ꯍꯟꯗꯛ ꯀꯩꯅꯣ ꯆꯠꯂꯣꯏꯗ꯭ꯔꯣ ꯈ꯭ꯔꯤꯁꯃꯥꯁ ꯍꯟꯗꯛꯇꯤ ꯑꯦꯟꯖꯣꯏ ꯇꯧꯊꯔꯣꯏꯗ꯭ꯔꯣ ꯍꯟꯗꯛꯀꯤ ꯀꯃꯤꯡꯁꯦ
ꯑꯁ ꯈꯪꯗꯦꯅꯦ ꯑꯗꯣ ꯍꯥꯏꯔꯒ ꯊꯕꯛꯅ ꯁꯨꯇꯤ ꯄꯤꯗ꯭ꯔꯗꯤ ꯀꯃꯥꯏꯅ ꯇꯧꯅꯤ ꯑꯗꯨ ꯈꯜꯂꯒ ꯂꯩꯕꯅꯦ ꯑꯩꯁꯦ
ꯎꯝ ꯃꯤꯗꯨ
ꯑꯗꯨꯕꯨ ꯋꯥꯟꯁ ꯏꯟ ꯏꯌꯥꯔ ꯍꯥꯏꯕꯅꯤꯅ ꯆꯗꯤꯤ ꯆꯠꯅꯤꯡꯉꯦ
ꯑꯥ
ꯃꯔꯛ ꯇꯧꯅ ꯆꯍꯤꯗ
ꯃꯥꯅꯤ ꯃꯥꯅꯤ ꯌꯥꯝ ꯇꯥꯡꯅ ꯊꯣꯛꯄ ꯀꯩꯅꯣꯅꯤꯅ ꯆꯠꯄ ꯍꯧꯕꯅꯗꯤ ꯐꯩꯀꯣ ꯁꯤꯁꯇꯔ
ꯎꯝ ꯆꯠꯅꯤꯡꯉꯥꯏꯅꯤ ꯇꯧꯕꯅꯤꯅ ꯈꯨꯟꯅꯗꯤ ꯑꯩꯈꯣꯏ ꯈꯨꯅꯗꯤ ꯅꯨꯡꯉꯥꯏꯕꯅꯦꯕ ꯑꯁꯤ ꯈ꯭ꯔꯤꯁꯃꯥꯁꯃꯨꯛꯇꯤ ꯃꯇꯝꯁꯦ ꯄꯨꯔꯥ ꯀꯩ ꯍꯥꯏꯁꯤꯔꯥ ꯃꯤ ꯃꯌꯥꯝ ꯄꯨꯟꯅ ꯂꯥꯛꯑꯒ ꯇꯧꯕꯗꯣ ꯅꯣꯏꯁꯨ ꯈꯪꯉꯝꯒꯅꯤꯅ ꯑꯗꯨꯝ ꯚꯤꯗꯤꯑꯣꯒꯨꯝꯕꯗ ꯎꯕ ꯀꯥꯟꯗ ꯑ ꯌꯦꯡꯝꯒꯅꯤꯗ ꯑꯗꯨꯒꯤ
ꯎꯝ ꯀꯩꯅꯣ ꯑꯣꯏꯅꯗꯤ ꯈꯪꯗꯦ ꯌꯥꯝ ꯍꯥꯏꯗꯤ ꯌꯥꯝ ꯐꯖꯅꯗꯤ ꯈꯪꯕꯗꯤ ꯑꯣꯏꯗꯦꯀꯣ ꯁꯗꯤ ꯍꯣꯏꯗꯨ ꯄꯥꯔꯇꯤꯁꯤꯄꯦꯠ ꯃꯛꯇꯤ ꯇꯧꯗ꯭ꯔꯤꯕꯅꯤꯅ ꯚꯤꯗꯤꯑꯣꯒꯨꯝꯕ ꯏꯃꯥꯟꯅꯕ ꯎꯕꯗꯨꯗꯤ ꯑꯗꯨꯝ ꯎꯔꯦ ꯑꯗꯨ ꯀꯃꯥꯏꯅ ꯇꯧꯒꯦ ꯍꯥꯏꯕꯗꯨꯗꯤ ꯍꯥꯏꯗꯤ ꯆꯥꯎꯔꯥꯛꯄ ꯑꯃꯗꯤ ꯈꯪꯉꯦ ꯑꯗꯨꯕꯨ ꯍꯥꯏꯗꯤ ꯑꯁꯦꯡꯕ ꯑꯣꯏꯅ ꯀꯩ ꯀꯩ ꯆꯠꯊꯔꯤꯕꯅꯣ ꯍꯥꯏꯕꯗꯨꯗꯤ ꯈꯪꯗꯦꯕꯀꯣ
ꯅꯣꯏ ꯃꯅꯥꯛꯇꯒꯨꯝꯕ ꯂꯩꯔꯗꯤ ꯈ꯭ꯔꯤꯁꯃꯥꯁ ꯍꯥꯏꯕꯗꯤ ꯈ ꯀꯨꯝꯍꯩꯗ ꯇꯧꯔꯒ ꯂꯩꯔꯗꯤ ꯌꯦꯡꯕ ꯆꯠꯂꯣꯅ ꯀꯩꯁꯨ ꯀꯥꯏꯗꯦꯅ
ꯏꯟꯚꯥꯏꯇꯦꯁꯟ ꯁꯣꯝꯗ ꯄꯤꯔꯛꯇꯦ ꯀꯃꯥꯏꯅ ꯆꯠꯀꯅꯤ
ꯎꯄꯥꯏ ꯂꯩꯇꯦ ꯑꯩꯈꯣꯏꯁꯨ ꯂꯥꯞꯄꯅꯤꯅ
ꯏꯟꯚꯥꯏꯇꯦꯁꯤꯡꯟ ꯀꯅꯥꯝꯇꯁꯨ ꯊꯥꯕꯤꯔꯛꯇꯦꯤꯟ ꯏꯃꯥꯟꯅꯕ ꯐ꯭ꯔꯦꯟꯁꯤꯡꯁꯨ ꯍꯦ ꯃꯦꯔꯤ ꯈ꯭ꯔꯤꯁꯃꯥꯁ
ꯅꯠꯇꯦ ꯅꯠꯇꯦ ꯅꯣꯏ ꯅꯨꯄꯥ ꯑꯩꯈꯣꯏ ꯑꯩꯈꯣꯏ ꯑꯩꯈꯣꯏ ꯀꯩ ꯍꯥꯏꯥꯏꯁꯤꯔ ꯑꯩꯈꯣꯏ ꯑꯩ ꯍꯥꯏꯕ ꯍꯩꯇ꯭ꯔꯦ ꯃꯣꯏꯅ ꯀꯩꯗ ꯅꯪꯒ ꯇꯤꯟꯕ ꯇꯤꯟꯅꯕ ꯂꯩꯇꯕ꯭ꯔꯥ ꯍꯥꯏꯕ
ꯂꯩ ꯂꯩꯕ ꯍꯥꯏꯁꯦ ꯁꯤꯁꯇꯔ ꯍꯣꯏ ꯑꯗꯨ ꯁꯨꯃꯥꯏꯅ ꯇꯧꯋꯦ ꯑꯩꯈꯣꯏꯒꯤ ꯅꯛꯅꯕ ꯀꯩꯅꯣꯗꯗꯤ ꯂꯩ ꯠꯇ꯭ꯔꯦꯕꯀꯣ ꯑꯗꯣ ꯄ ꯑꯩꯈꯣꯏꯒꯤ ꯀꯣꯂꯦꯖꯀꯨꯝꯕ ꯀꯩꯅꯣꯒꯨꯝꯕ ꯌꯨꯅꯤꯕꯔꯁꯤꯇꯤꯒꯨꯝꯕ ꯁꯤꯗꯗꯤ ꯏꯃꯥꯟꯅꯕ ꯏꯃꯥꯟꯅꯕꯒꯤꯕꯨꯗꯤ ꯂꯩꯌꯦꯕꯀꯣ ꯑꯗꯨ ꯃꯣꯏꯅꯁꯨ ꯂꯥꯞꯄꯒꯤ ꯍꯥꯏꯒꯗ꯭ꯔꯥ ꯍꯥꯏꯗꯤ ꯑꯩꯈꯣꯏꯒꯤ ꯀꯝꯕ ꯈꯨꯗꯣꯡ ꯆꯥꯗꯕꯒꯤ ꯑꯣꯏꯒꯗ꯭ꯔꯥ ꯑꯗꯨꯝ ꯏꯟꯚꯥꯏꯇꯤ ꯇꯧꯅꯗꯦ ꯑꯗꯨꯝ ꯋꯤꯁꯀꯨꯝꯕꯗꯤ ꯑꯗꯨꯝ ꯄꯤꯅꯩ ꯆꯍꯤ ꯈꯨꯗꯤꯡꯒꯤ ꯏꯥꯟꯅꯕ ꯁꯨꯝ ꯑꯩꯈꯣꯏꯒꯤ ꯄꯨꯜꯂꯛꯄꯁꯤꯡ ꯂꯩꯗꯅ
ꯎꯝ
ꯆꯍꯤ ꯈꯨꯗꯤꯡꯒꯤ ꯋꯤꯁꯇꯤ ꯑꯗꯨꯝ ꯃꯈꯈꯣꯏꯁꯨ ꯑꯗꯨꯝ ꯄꯤ ꯑꯗꯣ ꯃꯣꯏꯁꯨ ꯑꯗꯨꯝ ꯋꯤꯁ ꯑꯗꯨꯝ ꯇꯧꯅꯩ ꯑꯗꯣ ꯑ ꯑꯩꯈꯣꯏꯒꯤ ꯀꯩꯅꯣ ꯍꯥꯏꯒꯗ꯭ꯔꯥ ꯃꯐꯝ ꯀꯩꯅꯣ ꯆꯥꯟꯅꯗꯕꯁꯤꯅ ꯃꯣꯏꯁꯨ ꯏꯟꯚꯥꯏꯠ ꯇꯧꯕ ꯉꯝꯗꯕ꯭ꯔꯥ ꯑꯗꯨꯒꯕꯁꯨ ꯑꯗꯨꯝ ꯂꯩꯕ ꯃꯥꯜꯂꯦ
ꯑꯗꯨꯒꯅꯦꯃ ꯂꯥꯄ ꯂꯥ ꯅꯠꯇꯦ ꯅꯛꯄ ꯅꯛꯄ ꯃꯐꯝꯗ ꯑꯗꯨꯝ ꯇꯧꯔꯒ ꯂꯩꯔꯗꯤ ꯌꯦꯡꯕ ꯆꯠꯂꯣꯅꯤꯅ ꯑꯩ ꯍꯥꯏꯕꯗꯤ ꯅꯣꯏ ꯃꯔꯨꯞꯁꯤꯡ ꯀꯧꯔꯒ ꯑꯗꯨꯝ ꯌꯦꯡꯅꯤꯉꯥꯏ ꯈꯛꯇꯗ ꯑꯣꯏꯔꯁꯨ
ꯎꯝ ꯁꯨꯝ ꯈꯜꯂꯤꯕ ꯀꯃꯥꯏꯅ ꯇꯧꯒꯦꯅ ꯑꯩꯈꯣꯏꯁꯨ ꯈꯪꯅꯤꯡꯉꯤꯕꯅꯦ ꯍꯟꯗꯛꯇꯤ ꯌꯦꯡꯁꯤꯔꯥ ꯀꯥꯏꯅꯪꯁꯨ ꯀꯣ
ꯌꯦꯡꯗꯤ ꯌꯦꯡꯅꯤꯡꯒꯅꯤ ꯌꯦꯡꯅꯤꯡꯂꯝꯒꯅꯦꯕ ꯅꯣꯏ ꯅꯣꯏꯒꯤ ꯀꯨꯝꯍꯩꯗꯤ ꯑꯩꯈꯣꯏ ꯌꯦꯡꯕ ꯐꯪꯉꯦꯕꯀꯣ ꯑꯗꯨꯕꯨ ꯅꯣꯏꯅ ꯑꯩꯈꯣꯏꯒꯤ ꯀꯨꯝꯍꯩꯁꯦ ꯌꯦꯡꯅꯤꯡꯉꯥꯏꯗꯤ ꯐꯪꯗꯕ ꯃꯥꯜꯂꯦꯕ
ꯎꯝ ꯇꯤꯆꯔ ꯍꯣꯏ ꯍꯟꯗꯛꯇꯤ ꯀꯩꯅꯣ ꯇꯧꯔꯣ ꯑꯗꯨꯗꯤ ꯂꯥꯏꯚ ꯊꯥꯔꯛꯑꯣ ꯌꯦꯡꯅꯕ
ꯑ ꯊꯥꯕ ꯇꯥꯔꯦ ꯑꯗꯨꯗꯤ
ꯑꯗꯨꯏꯗꯤ ꯌꯦꯡꯉꯅꯤꯗꯅ ꯎꯅꯔꯅꯤꯗꯅ
ꯌꯦꯡꯍꯟꯒꯦ ꯌꯦꯡꯍꯟꯒꯦ
ꯑꯣ ꯌꯥꯏ ꯌꯥꯕꯖꯥꯗꯦ ꯁꯤꯁꯇꯔ ꯑꯣꯏꯗꯤ ꯀꯩꯀꯩ ꯑꯩꯈꯣꯏꯒꯤ ꯀꯩꯅꯣ ꯍꯔꯥꯎꯒꯨꯝꯕꯩꯗꯤ ꯀꯩ ꯀꯩ ꯑꯦꯟꯖꯣꯏ ꯇꯧꯕ ꯇꯧꯕ ꯌꯥꯎꯒꯦ
ꯑꯁ ꯏꯁꯩ ꯁꯛꯑꯒ ꯅꯨꯄꯥ ꯅꯨꯄꯤꯁꯤꯡ ꯖꯒꯣꯏ ꯁꯥꯕꯗꯣ ꯀꯩ ꯍꯥꯏꯁꯤꯔꯥ ꯃꯃꯥꯡꯗ ꯎ ꯂꯩꯕꯒ ꯑꯣ ꯖꯒꯣꯏ ꯁꯥꯕꯗꯨꯣ
ꯃꯃꯥꯡꯗ ꯂꯦꯞꯄꯒ ꯖꯒꯣꯏ ꯁꯥꯕ ꯍꯥꯏꯕꯗꯤ ꯀꯩ ꯀꯩ ꯊꯥꯗ ꯄꯥꯡꯊꯣꯛꯄ ꯀꯩ ꯃꯟꯗ ꯄꯥꯡꯊꯣꯛꯄꯗ ꯑꯣꯏꯗꯣꯏꯅꯣ ꯁꯤꯁꯇꯔꯅ ꯍꯥꯏꯁꯦ
ꯈ꯭ꯔꯤꯁꯃꯥꯁ ꯃꯇꯝꯗꯅꯦ ꯑꯩꯅ ꯍꯥꯏꯔꯤꯁꯦ
ꯑꯣ ꯁꯤꯁꯇꯟ ꯍꯥꯏꯁꯦ ꯈ꯭ꯔꯤꯁꯃꯥꯁꯇ ꯄꯥꯡꯊꯣꯛꯄ ꯀꯩꯅꯣ ꯑꯣꯏꯗꯣꯏꯔꯥ
ꯎꯝ
ꯑꯣ ꯍꯣ ꯑꯩꯅ ꯍꯥꯏꯕꯗꯤ ꯁꯤꯁꯇꯔ ꯁꯨꯃꯥꯏꯅ ꯍꯥꯏꯕꯅꯦ ꯑ ꯁꯤꯁꯇꯔꯅ ꯁꯤꯁꯇꯔꯅꯅꯦ ꯑꯩꯈꯣꯏꯒꯤ ꯑꯣꯏꯕ ꯀꯨꯝꯍꯩ ꯍꯔꯥꯎꯁꯦ ꯀꯔꯝ ꯀꯔꯝꯕ ꯄꯥꯔꯇꯤꯁꯤꯄꯦꯠ ꯇꯧꯕ ꯑꯣꯔ ꯑꯦꯟꯖꯣꯏ ꯇꯧꯕ ꯌꯥꯎꯈ꯭ꯔꯒꯦ ꯍꯥꯏꯕꯗꯤꯀꯣ ꯈ꯭ꯔꯤꯁꯃꯥꯁꯀꯤꯕꯨꯗꯤ ꯅꯠꯇ꯭ꯔꯦ
ꯑꯣꯟꯅꯔꯦ ꯑ ꯅꯍꯥꯟꯗꯣ ꯍꯟꯗꯛ ꯆꯍꯤꯁꯦ ꯊꯥꯕꯜꯗꯣ ꯊꯥꯕꯜ ꯆꯣꯡꯕ ꯑꯩꯈꯣꯏꯗꯤ ꯆꯣꯡꯗꯦ ꯑꯗꯨ ꯌꯦꯡꯕ ꯆꯠꯂꯦꯕ ꯑꯩꯈꯣꯏ ꯂꯩꯀꯥꯏ ꯃꯅꯥꯛꯇ ꯇꯧꯕꯀꯣ ꯌꯥꯝ ꯅꯛ ꯑ ꯅꯛꯑꯦꯕ ꯑꯩꯈꯣꯏ ꯔꯦꯟꯒ ꯑꯗꯨꯒꯤ ꯌꯨꯝꯕꯨꯗꯗꯤ ꯐꯤꯔꯣꯜ ꯄꯤꯒꯦ ꯗ꯭ꯔꯦꯁꯇ ꯁꯦꯠꯂꯒ ꯆꯠꯂꯣꯗꯤ ꯍꯥꯏꯕ ꯅꯣꯏꯒꯤ ꯗ꯭ꯔꯦꯁ ꯁꯤꯡꯗꯣ ꯐꯅꯦꯛꯒꯨꯝꯕ ꯀꯩ ꯀꯩꯅꯣ ꯂꯩꯅ ꯑꯗꯨ ꯁꯦꯠꯂꯒ ꯆꯠꯂꯣ ꯄꯤꯒꯦ ꯍꯥꯏꯌꯦ ꯑꯗꯨ ꯑꯩꯈꯣꯏꯗꯤ ꯆꯣꯡꯕꯗꯣ ꯍꯩꯇꯦꯕ ꯅꯣꯏꯒꯤ ꯈꯨꯆꯣꯡꯗꯣ ꯇꯣꯡꯉꯥꯜꯂꯦꯕ ꯑꯩꯈꯣꯏ ꯈ꯭ꯔꯤꯁꯃꯥꯁꯇ ꯇꯧꯕꯒ ꯑꯗꯨꯒꯤ ꯁꯥꯏꯖꯦꯛ ꯑꯩꯈꯣꯏꯁꯦ ꯆꯣꯡꯕꯁꯨ ꯍꯩꯇꯦ ꯑꯗꯨ ꯇꯟꯁꯨ ꯇꯜꯂꯦ ꯍꯥꯏꯕꯒꯤ ꯌꯦꯡꯕꯗꯤ ꯆꯠꯂꯦ ꯑꯗꯨ
ꯑꯥ
ꯆꯣꯡꯅꯤ ꯆꫭꯡꯗ꯭ꯔꯤ
ꯎꯝ ꯅꯨꯡꯗꯤ ꯅꯨꯡꯉꯥꯏꯕꯅꯦ ꯑꯗꯨꯝ ꯇꯣꯇꯣꯞꯄꯁꯤ ꯑꯗꯨꯝ ꯆꯣꯡꯕꯁꯨ ꯑꯗꯨꯝ ꯊꯦꯡꯅꯩ ꯑꯩꯈꯣꯏꯅ ꯆꯣꯡ ꯆꯠꯄ ꯀꯥꯟꯗ ꯀꯁꯨ ꯑꯗꯨꯝ ꯆꯣꯡꯉꯝꯕꯁꯨ ꯑꯗꯨꯝ ꯌꯥꯎꯋꯦ ꯑꯩꯈꯣꯏ ꯀꯩꯅꯣ ꯉꯥꯛꯇ ꯅꯠꯇꯕꯤꯗꯀꯣ ꯁꯤꯁꯇꯔ ꯍꯣꯏꯒꯨꯝꯕꯒꯤ ꯀꯩꯅꯣꯁꯨ ꯑꯗꯨꯝ ꯆꯣꯡꯒꯨꯝꯕꯁꯨ ꯑꯗꯨꯝ ꯊꯦꯡꯅꯩ ꯑꯗꯨꯝ ꯀꯩꯁꯨ ꯂꯨꯗꯕꯅ ꯁꯤꯁꯇ ꯑꯗꯨꯝ ꯆꯣꯡꯉꯒ ꯍꯩꯔꯛ ꯀꯅꯤꯗ ꯁꯤꯁꯇꯔꯅ ꯆꯣꯡꯗꯕ ꯑꯩꯍꯣꯏ ꯋꯥ ꯋꯥꯕ ꯍꯥꯏꯁꯦ ꯁꯤꯁꯇꯔ ꯀꯩꯅꯣꯅꯤꯅ ꯈꯪꯕꯖꯥꯠ ꯅꯠꯇꯦ ꯍꯥꯏꯗꯤ ꯑ ꯃ꯭ꯌꯨꯖꯤꯛ ꯑꯃꯒꯤ ꯃꯈꯥ ꯆꯣꯔꯛꯄꯅꯤꯅꯀꯣ ꯋꯥꯗꯦ ꯑꯗꯨꯕꯨꯗꯤ ꯅꯨꯡꯉꯥꯏ ꯅꯨꯡꯉꯥꯏꯌꯦꯕꯀꯣ ꯑꯗꯨꯅ ꯃꯌꯥꯝꯁꯦ ꯊꯥꯕꯜ ꯍꯥꯏꯅꯕꯗ ꯌꯥꯝꯅ ꯅꯨꯡꯉꯥꯏꯖꯔꯤꯁꯦ ꯃꯤ ꯏꯅꯔꯖꯦꯇꯤꯛ ꯑꯣꯏꯕ ꯍꯥꯏꯒꯗ꯭ꯔꯥ ꯑꯦꯛꯁꯥꯏꯇꯦꯠ ꯑꯣꯏꯕ ꯍꯥꯏꯒꯗ꯭ꯔꯥ ꯑꯣꯏꯅꯕꯅꯦꯕ ꯊꯥꯕꯜꯗ ꯍꯥꯏꯗꯤ ꯋꯥꯔꯒꯁꯨ ꯅꯨꯡꯉꯥꯏꯕ ꯀꯩꯅꯣꯝꯃ ꯍꯥꯞꯄꯅꯤꯅꯀꯣ
ꯎꯝ
ꯑꯗꯨꯃꯥꯏꯅ ꯑꯣꯏꯌꯦ
ꯑꯁ ꯈꯪꯗ꯭ꯔꯦ ꯑꯩꯈꯣꯏꯗꯤ ꯆꯣꯡꯕ ꯍꯩꯇꯕꯅꯤꯅ ꯌꯦꯡꯕ ꯀꯥꯟꯗ ꯑꯁꯨ ꯋꯥꯔꯝꯒꯅꯦ ꯈꯣꯡꯒꯥꯁꯤ ꯂꯣꯏꯅ ꯍꯧꯒꯠꯄ ꯀꯥꯟꯗ ꯑꯗꯨꯃꯥꯏꯅ ꯇꯧꯔꯝꯒꯅꯤ ꯅꯥꯔꯝꯒꯅꯤ ꯍꯥꯏꯅꯀꯣ ꯑꯗꯨꯈꯣꯏꯗꯤ ꯑꯗꯨꯝ ꯌꯦꯡꯉꯒ ꯍꯥꯏꯔꯒ ꯂꯩꯕꯅꯦꯕ ꯑꯗꯨꯕꯨ ꯑꯩꯅ ꯏꯃꯥꯟꯅꯕꯤ ꯅꯣꯏ ꯅꯣꯏ ꯀꯩꯅꯣ ꯅꯣꯏ ꯎ ꯍꯣꯏ ꯍꯪꯕ ꯀꯥꯟꯗꯗꯤ ꯀꯃꯥꯏꯅ ꯇꯧꯋꯤꯅꯦ ꯋꯥꯗ꯭ꯔꯣ ꯅꯣꯏꯁꯦ ꯍꯥꯏꯔꯒ ꯑꯁ ꯋꯥꯕ ꯋꯥꯕꯒꯤ ꯀꯩꯅꯣ ꯑꯗꯨꯕꯨ ꯈꯪꯗꯦꯗ ꯅꯨꯡꯉꯥꯏ ꯀꯩ ꯍꯥꯏꯁꯤꯔꯥ ꯏꯟꯖꯣꯏ ꯌꯥꯝ ꯇꯧꯕꯒꯤ ꯇꯧꯕꯒꯤ ꯋꯥꯕꯗꯣ ꯈꯪꯗꯦ ꯑꯗꯨꯝ ꯍꯥꯏꯔꯛꯑꯦꯕ ꯃꯣꯏꯁꯨ
ꯑ ꯑꯥ ꯋꯥꯗꯕꯅꯤ ꯋꯥꯗꯕꯅꯤ ꯍꯣꯏ ꯈꯣꯡ ꯈꯨꯠꯄꯨꯗꯤ ꯈꯔ ꯑꯗꯨꯝ ꯃꯁꯟ ꯄꯦꯠ ꯀꯩꯀꯥ ꯕꯨꯗꯤ ꯇꯧꯋꯦꯕꯀꯣ ꯑꯗꯨ ꯅꯠꯇꯕ ꯌꯥꯝ ꯀꯟꯅ ꯀꯩꯅꯣꯗꯤ ꯇꯧꯗꯕꯅꯤꯅ ꯃꯤꯗꯨꯒꯤ ꯈꯨꯠꯆꯣꯡꯗꯁꯨ ꯂꯩꯔꯦ ꯁꯤꯁ ꯉꯁꯥꯏꯗꯤ ꯃꯤꯗꯨꯅ ꯌꯥꯝꯅ ꯃꯨꯛꯑꯒ ꯐꯣꯔꯁ ꯌꯥꯎꯔ ꯆꯣꯡꯉꯒꯗꯤ ꯌꯥꯝ ꯅꯥꯔꯦ
ꯍꯥꯏ
ꯑꯗꯨꯒ ꯌꯥꯝ ꯐ꯭ꯔꯤ ꯑꯣꯏꯅ ꯀꯩꯅꯣ ꯇꯧꯕ ꯇꯥꯔꯒꯗꯤ ꯅꯥꯕꯒꯤ ꯆꯥꯡ ꯌꯥꯝ ꯍꯟꯊꯔꯦ ꯑꯗꯨ ꯀꯩꯁꯨ ꯌꯥꯝ ꯀꯟꯅ ꯀꯩꯅꯣ ꯇꯧꯗꯕꯅꯦ
ꯑꯗꯨ ꯀꯩ ꯀꯨꯝꯍꯩ ꯋꯥꯠꯂꯤ
ꯍꯧꯖꯤꯛꯁꯦ ꯁꯤꯁꯇꯔ ꯀꯩꯅꯣ ꯑꯃ ꯂꯥꯛꯑꯅꯤ ꯀꯥꯡ ꯍꯥꯏꯅ ꯑꯃ ꯂꯩꯕꯗꯣ ꯈꯪꯕ꯭ꯔꯥ
ꯀꯩꯍꯥꯏꯕ
ꯀꯥꯡ ꯑꯅ ꯑꯃ ꯂꯩꯕꯅꯦ ꯍꯟꯗꯛꯀꯤ ꯖꯨꯂꯥꯏꯒꯤ ꯗꯦꯠ ꯁꯤꯛꯁꯇꯤꯟꯗ ꯍꯧꯔꯅꯤ ꯑꯩꯈꯣꯏꯒꯤ ꯈꯦꯁ꯭ꯔꯤ ꯈꯦꯁ꯭ꯔꯤ ꯀꯥꯏꯅꯕꯗꯣ
ꯑꯣ ꯑꯣ ꯑꯣ ꯀꯌꯥꯝ ꯀꯨꯏꯅ ꯇꯧꯅꯤ ꯑꯗꯣ
ꯃꯍꯥꯛꯁꯦ ꯋꯥꯟꯗꯦ ꯈꯛꯇꯅꯦ ꯏꯁꯣꯔ ꯀꯩ ꯂꯥꯏꯅꫭꯃ ꯇꯧꯔꯒ ꯂꯝꯕꯤꯗꯒ ꯆꯤꯡꯉꯒ ꯆꯠꯄ ꯑꯃ ꯂꯩꯕꯗꯣ ꯈꯪꯕ꯭ꯔꯣ ꯑꯗꯨ ꯑꯗꯨꯗꯣ ꯑꯣꯏꯗꯤꯕ ꯑꯗꯨꯒꯤ ꯅꯨꯃꯤꯠ ꯑꯣꯏꯔꯅꯤ ꯑꯗꯨꯅ ꯅꯨꯃꯤꯠꯇꯅ ꯂꯥꯛꯄꯁꯤꯗ ꯍꯧꯖꯤꯛꯀꯤ ꯂꯥꯏꯒꯤ ꯁꯦꯕꯥꯗꯨ ꯂꯝꯕꯤꯔꯒ ꯃꯌꯥꯝ ꯃꯥꯡ ꯗ ꯄꯣꯠ ꯆꯩꯩ ꯀꯠꯊꯣꯛ ꯀꯠꯁꯤꯟ ꯇꯧꯅꯕꯗꯣ
ꯎꯝ ꯎꯝ ꯎꯝ
ꯑꯗꯨꯃ ꯇꯧꯔꯅꯤ ꯈꯦꯁꯤ ꯅꯨꯡꯁꯤ ꯀꯠꯅꯔꯅꯤ ꯑꯗꯨ ꯑꯗꯨꯃꯥꯏꯅ ꯑꯣꯏꯗꯣꯏꯔꯤꯕ ꯁꯝꯅ ꯍꯥꯏꯔꯒ ꯀꯩꯅꯣꯒꯤ ꯑꯣꯏꯗꯣꯏꯕ ꯁꯤ ꯀꯨꯝꯍꯩꯁꯦ ꯑꯃ ꯕꯥꯃꯣꯟ ꯀꯥꯏꯅ ꯂꯩꯕꯤꯌꯣ ꯐꯪꯕ꯭ꯔꯥ ꯑ ꯃꯣꯏ ꯃꯣꯏꯅ
ꯃꯣꯏꯅ ꯆꯥꯛ ꯊꯣꯡꯕꯗꯣ
ꯃꯣꯏꯅꯒ ꯊꯣꯡꯉꯒ ꯈꯦꯁꯤꯒ ꯀꯩꯅꯣ ꯇꯧꯕ ꯈꯣꯠꯄ ꯀꯥꯏꯅ ꯌꯥꯝ ꯂꯩꯕꯅꯦ ꯑꯗꯨꯃꯥꯏꯅ
ꯂꯩꯕ ꯍꯥꯟꯅ ꯀꯣꯂꯦꯖ ꯀꯥꯔꯤꯉꯩꯗ ꯂꯩꯕ ꯌ ꯌꯨꯝꯕꯨꯅ ꯑꯩꯈꯣꯏ ꯑꯗꯨ ꯃꯇꯝꯗ ꯑꯣꯏꯕ ꯃꯥꯜꯂꯦ ꯃꯣꯏꯅ ꯀꯤꯆꯔꯤꯒꯨꯝꯕ ꯀꯩꯀꯩꯅ ꯌꯥꯝ ꯑꯩꯈꯣꯏꯗ ꯄꯤꯔꯛꯏꯦꯕ
ꯑꯥ
ꯆꯥꯕ ꯐꯪꯉꯦ
ꯎꯝ ꯑꯗꯨ ꯃꯇꯝꯗ ꯌꯧꯔꯛꯑꯦ ꯍꯟꯗꯛ ꯁꯤꯛꯁꯇꯤꯟꯗ ꯍꯟꯗꯛ ꯀꯨꯏꯗ꯭ꯔꯦꯗꯅꯀꯣ ꯍꯪꯆꯤꯠ ꯑꯣꯏꯔꯝꯒꯅꯤ
ꯈꯪꯆꯤꯛ ꯍꯣꯏ ꯍꯣꯏ ꯍꯣꯏ ꯆꯨꯝꯔꯝꯒꯅꯤ ꯍꯣꯏ
ꯑꯗꯨ ꯂꯥꯛꯑꯅꯤ ꯑꯗꯨꯒ ꯑꯇꯣꯞꯄ ꯀꯨꯝꯍꯩꯗꯤ ꯊꯣꯏꯗꯣꯛꯄ ꯂꯩꯔꯝꯃꯔꯣꯏꯉꯣ ꯆꯥꯛꯀꯧꯕ ꯍꯥꯏꯅ ꯑꯃ ꯑꯩꯈꯣꯏꯒꯤ ꯒꯤꯐ ꯄ꯭ꯔꯖꯦꯟ ꯇꯧꯅꯕꯗꯣ
ꯑ ꯑꯗꯨ ꯈꯛꯇ ꯉꯥꯏꯔꯦ ꯑꯗꯨꯒ ꯂꯣꯏꯔꯝꯕꯅꯤ ꯈꯤꯇꯗꯤ ꯈ꯭ꯔꯤꯁꯃꯥꯁꯀꯨꯝꯕ ꯑꯗꯨꯃꯥꯏꯅ ꯂꯥꯛꯑꯝꯕꯅꯤ ꯑꯇꯩꯗꯤ ꯌꯥꯝ ꯀꯟꯅ ꯑꯩꯅꯣ ꯂꯩꯄ ꯀꯨꯝꯍꯩ ꯍꯔꯥꯎꯗꯤ ꯂꯩꯔꯝꯃꯔꯣꯏ ꯂꯣꯏꯔꯝꯃꯅꯤ ꯈꯜꯂꯦ
ꯈ꯭ꯔꯤꯁꯃꯥꯁꯀꯤ ꯃꯇꯝꯗꯁꯨ ꯅꯣꯏꯁꯨ ꯀꯩꯅꯣ ꯈ꯭ꯔꯤꯁꯃꯥꯁ ꯀ ꯚꯥꯏꯇꯤ ꯂꯩꯔꯝꯒꯅꯤꯗ ꯅꯣꯏꯁꯨ ꯇꯧꯗ꯭ꯔꯁꯨ ꯅꯠꯇ꯭ꯔꯣ
ꯎꯝ ꯀꯩꯅꯣ ꯑꯣꯏꯅꯗꯤ ꯑꯩꯈꯣꯏꯒꯤ ꯑꯣꯏꯕ ꯀꯩꯅꯣꯗꯗꯤ ꯂꯩꯇ꯭ꯔꯦ ꯑꯩꯈꯣꯏꯒꯤ ꯀꯦꯂꯦꯟꯗꯔ ꯍꯥꯏꯒꯗ꯭ꯔꯥ ꯇ꯭ꯔꯥ ꯑꯗꯨꯗꯗꯤ ꯀꯨꯝꯍꯩꯒꯤ ꯑꯣꯏꯕ ꯀꯩꯅꯣꯗꯤ ꯂꯣꯏꯈꯔꯦ
ꯎꯝ
ꯒꯨꯝꯕ ꯈꯔ ꯂꯩꯔꯝꯒꯗ꯭ꯔꯥ ꯑꯩꯈꯣꯏꯒꯤ ꯍꯤꯁꯇꯣꯔꯤꯀꯦꯜ ꯑꯣꯏꯕ ꯅꯨꯃꯤꯠ ꯈꯔ ꯑꯣꯞꯖꯥꯔꯕ ꯇꯧꯕ ꯈꯣꯠꯄ ꯑꯗꯨꯝꯕ ꯈꯔꯗꯤ ꯂꯩꯔꯝꯒꯅꯤ ꯑꯗꯨꯒ ꯑꯇꯣꯞꯄꯗꯤ ꯀꯨꯝꯍꯩꯗꯤ ꯂꯣꯏꯔꯝꯕꯅꯤ ꯀꯨꯝꯍꯩꯁꯦ ꯑꯗꯨꯝ ꯑꯣꯛꯇꯣꯕꯔ ꯅꯠꯇ꯭ꯔꯒ ꯅꯕꯦꯝꯕꯔꯁꯦ ꯁ꯭ꯋꯥꯏꯗ ꯂꯣꯏꯔꯦꯕꯀꯣ
ꯎꯝ
ꯑꯗꯨꯃꯥꯏꯅ ꯂꯣꯏꯔꯦ ꯃꯤ ꯀꯩꯅꯣꯗꯒꯤ ꯍꯧꯔꯅꯤ ꯖꯅꯋꯥꯔꯤꯗꯒꯤ ꯍꯧꯔꯅꯤ ꯑꯗꯨꯗꯨꯒ ꯍꯧꯖꯤꯛꯀꯤ ꯅꯤꯉꯣꯜ ꯆꯥꯛꯀꯧꯕ ꯁꯋꯥꯏꯗ ꯂꯣꯏꯔꯅꯤ ꯀꯨꯝꯍꯩ ꯀꯩꯁꯨ ꯌꯥꯝꯗꯕꯅꯤꯅ ꯁꯤꯁ
ꯏꯁ ꯅꫭꯏꯒꯤꯁꯨ ꯌꯥꯝꯃꯦꯍꯦ ꯍꯥꯏꯔꯒ ꯀꯩꯅꯣ ꯃꯌꯥꯏ ꯑꯗꯨꯝ ꯀꯩ ꯍꯥꯏꯁꯤꯔꯥ ꯑꯥ ꯑꯗꯨꯝ ꯂꯩꯌꯦꯅ ꯅꯣꯏꯒꯤ ꯌꯥꯝꯃꯦ ꯅꯣꯏꯒꯤꯁꯨ
ꯌꯥꯝꯗꯕꯅꯤꯗꯥ ꯈꯔꯥ ꯑꯃꯥꯗꯤ ꯑꯁꯦꯡꯕ ꯑꯩꯈꯣꯏ ꯀꯩꯅꯣꯒꯤ ꯑꯣꯏꯗꯕꯅꯦ ꯌꯥꯎꯁꯪꯁꯨ ꯑꯩꯈꯣꯏ ꯀꯩꯅꯣꯒꯤ ꯑꯣꯏ ꯑꯣꯏꯗꯦ ꯌꯥꯝ ꯍꯥꯏꯅꯕꯅꯦꯕꯀꯣ ꯑꯗꯨꯒ ꯃꯦꯟ ꯑꯣꯏꯕ ꯍꯥꯏꯔꯒꯗꯤ ꯆꯩꯔꯥꯎꯕ ꯈꯪꯉꯤꯗꯅ ꯑꯗꯨꯨꯃꯥ ꯂꯩ ꯔꯦ ꯏꯃꯣꯏꯅꯨ ꯍꯥꯏꯅ ꯥꯑꯃ ꯑꯩꯈꯣꯏꯒꯤ ꯆꯍꯤ ꯍꯧꯕ ꯀꯥꯟꯗ ꯄꯥꯡꯊꯣꯛꯄ ꯑꯃ ꯂꯩꯕꯗꯣ ꯅ꯭ꯌꯨ ꯌꯥꯔ ꯃꯇꯝꯗꯥ ꯑꯃꯥ ꯏꯃꯥ ꯑꯃꯥ ꯐꯤꯉꯧ ꯁꯦꯠꯄꯤ ꯑꯃꯥ ꯇꯧꯔ ꯂꯥꯛꯄꯗꯣ ꯄꯨꯖꯥ ꯇꯧꯕꯗꯣ ꯑꯗꯨꯃꯥ ꯂꯩꯔꯦ ꯑꯗꯨ ꯃꯗꯨ ꯃꯉꯥꯏꯔꯦ ꯑꯗꯨꯒ ꯍꯧꯖꯤꯛꯀꯤ ꯆꯥꯛꯀꯧꯕ ꯍꯥꯏꯅ ꯅꯤꯉꯣꯜ ꯆꯥꯛꯀꯧꯕ ꯍꯥꯏꯅ ꯑꯈꯣꯏꯒꯤ ꯀꯩꯅꯣ ꯇꯧꯅꯕꯗꯣ ꯒꯤꯐ ꯄ꯭ꯔꯖꯦꯟ ꯇꯧꯅꯥ ꯈꯣꯠꯅꯔꯒꯥ ꯇꯧꯕ ꯑꯃ ꯂꯩꯕꯗꯣ
ꯎꯝ
ꯑꯥ ꯑꯗꯨ ꯑꯗꯨ ꯈꯥꯇꯪꯅꯤꯗ ꯑꯇꯩꯗꯤ ꯌꯥꯝ ꯀꯟꯅ ꯀꯩꯅꯣ ꯑꯣꯏꯗꯦ ꯑꯇꯩꯗꯅ ꯈꯔꯥ ꯑꯩꯈꯣꯏꯒꯤ ꯍꯤꯁꯇꯣꯔꯤꯀꯦꯜꯒꯥ ꯔꯤꯂꯦꯇꯦꯠ ꯑꯣꯏꯕ ꯏꯚꯦꯟꯒꯨꯝꯕ ꯍꯥꯏꯒꯗ꯭ꯔꯥ ꯑꯗꯨꯝꯕ ꯑꯣꯞꯖꯥꯞ ꯇꯧꯕ ꯅꯠꯇꯅ ꯑꯇꯩꯗꯤ ꯌꯥꯝ ꯀꯟꯅ ꯂꯩꯇꯦꯗ ꯑꯇꯩꯗꯤ ꯗꯤ ꯑꯌꯥꯝꯕꯥꯅꯥ ꯃꯤꯛꯁꯅꯦ ꯍꯥꯏꯇꯥꯔꯗꯤ ꯍꯤꯟꯗꯨꯁꯤꯡꯒ ꯌꯥꯡꯁꯤꯟꯅꯕ ꯑꯗꯨꯝ ꯌꯥꯎꯈ꯭ꯔꯦ
ꯍꯣꯏ ꯑꯗꯨ ꯌꯥꯝꯃꯦꯗꯥ ꯅꯣꯏꯒꯤꯅꯥ ꯌꯥꯝꯃꯦ
ꯑꯗꯨꯝꯕ ꯃꯌꯥꯝꯗꯣ ꯁꯦꯂꯦꯕ꯭ꯔꯦꯠ ꯇꯧꯔꯛꯄꯗꯥ ꯑꯗꯨ ꯌꯥꯝꯗꯤ ꯌꯥꯝꯃꯦ
ꯈꯣꯏꯗꯒꯤ ꯍꯦꯟꯅ ꯌꯥꯝꯃꯦ ꯅꯣꯏꯒꯤ
ꯎꯝ ꯁꯤꯁꯇꯔ ꯍꯣꯏꯒꯤꯁꯨ ꯌꯥꯝꯕ ꯂꯩꯔꯒꯅꯤꯗ ꯍꯥꯏꯗꯤ ꯈ꯭ꯔꯤꯁꯃꯥꯁꯁꯨ ꯂꯩꯔꯦ ꯑꯗꯨꯒ ꯑꯇꯣꯞꯄꯥ ꯑꯇꯣꯞꯄ ꯀꯩꯅꯣꯒꯤꯅ ꯑꯃꯨꯛ ꯒꯥꯟ ꯉꯥꯏ ꯀꯩꯅ ꯆꯀꯥꯟ ꯉꯥꯏ ꯀꯥꯏꯅꯥ ꯂꯩꯗꯨꯗꯤ
ꯑꯗꯨꯗꯤ ꯈꯣꯏꯒꯤ ꯅꯠꯇꯦ ꯑꯗꯨꯗꯤ ꯈꯣꯏꯒꯤ ꯅꯠꯇꯦ
ꯑꯣ ꯁꯤꯁꯇꯔ ꯍꯣꯏꯒꯤꯗꯤ ꯀꯩꯀꯩ ꯂꯩꯒꯦ ꯒꯥꯟ ꯉꯥꯏꯕꯨꯗꯤ ꯀꯩꯅꯣꯕꯨꯗꯤ ꯈ꯭ꯔꯤꯁꯃꯥꯁꯄꯨꯗꯤ ꯑꯗꯨꯝ ꯀꯃꯟ ꯑꯣꯏꯔꯝꯃꯅꯤ
ꯎꯝ ꯈ꯭ꯔꯤꯁꯃꯥꯁꯁꯨ ꯂꯩꯔꯦ ꯑꯗꯨꯒ ꯅꯤꯌꯨ ꯌꯥꯔ ꯑꯃꯨꯛꯀꯥ ꯇꯧꯔꯦ ꯑꯃꯨꯛꯀꯥ ꯑꯩꯈꯣꯏꯒꯤ ꯍꯥꯏꯔꯗꯤ ꯒꯨꯗ ꯐ꯭ꯔꯥꯏꯗꯦꯒ ꯏꯁꯇꯔ ꯁꯟꯗꯦ
ꯑꯥ
ꯑꯗꯨꯅꯦ ꯑꯗꯨꯒꯥ ꯊꯦꯡꯁ ꯒꯤꯕꯤꯡꯗꯤꯀꯣ ꯆꯥꯛ ꯀꯩ ꯍꯥꯏꯖꯤꯔꯥ ꯂꯧꯕꯨꯛꯇꯥꯒꯤ ꯑꯥ ꯀꯩꯅꯣ ꯇꯧꯕꯗꯣ ꯍꯥꯔꯚꯦꯁꯇꯤꯡ ꯂꯩꯅ ꯑꯗꯨꯃꯥꯏꯅ ꯇꯧꯕꯗꯣ ꯑꯗꯨ ꯊꯦꯡꯁ ꯒꯤꯕꯤꯡ ꯗꯦꯒꯨꯝꯕ ꯂꯩꯌꯦ ꯌꯥꯝ ꯌꯥꯝꯗꯤꯗꯥ ꯑꯈꯣꯏꯒꯤ ꯍꯥꯏꯔꯗꯤ
ꯑꯣ ꯑꯁ
ꯐꯥꯗꯔꯁ ꯗꯦ ꯃꯥꯗꯔꯁ ꯗꯦꯗꯤ ꯑꯗꯨꯝ ꯀꯣꯃꯟ ꯑꯣꯏꯌꯦꯅ ꯑꯗꯨꯗꯤ ꯃꯤ ꯅꯣꯏꯁꯨ ꯇꯧꯋꯤꯅ ꯑꯗꯨꯗꯤ ꯑꯩꯈꯣꯏꯒꯤꯗꯤ ꯍꯥꯏꯕ ꯂꯩꯇꯦꯕ
ꯑꯥ
ꯑꯗꯨ ꯇꯧꯋꯦ ꯑꯗꯨ ꯈꯛꯇꯅꯤꯗ ꯑꯥꯈꯣꯏꯒꯤꯗꯤ
ꯑꯣ ꯑꯗꯨꯗꯤ ꯁꯨꯝ ꯀꯩꯅꯣꯝ ꯍꯪꯒꯦꯅꯦ ꯁꯤꯁꯇꯔ ꯍꯣꯏꯗꯤ ꯑꯥ ꯀꯩꯅꯣ ꯇꯧꯕ꯭ꯔꯥ ꯈ꯭ꯔꯤꯁꯃꯥꯁꯁꯦ ꯅꯍꯥꯟ ꯏꯆꯦ ꯑꯃꯥꯅ ꯍꯥꯏꯔꯛꯄ ꯀꯥꯟꯗ ꯑꯗꯨꯝ ꯍꯥꯏꯗꯤ ꯖꯒꯣꯏꯒꯨꯝꯕ ꯑꯗꯨꯝ ꯁꯥꯏ ꯈꯣꯠꯂꯤ ꯀꯥꯏ ꯍꯥꯏꯕ ꯑꯃ ꯂꯩ ꯑꯗꯨ ꯑꯥ ꯑꯥ
ꯀꯩ ꯑꯗꯨꯒꯥ
ꯑꯗꯨꯒ ꯖꯒꯣꯏ ꯃꯤ ꯖꯒꯣꯏ ꯑꯄꯥꯝꯕꯒ ꯁꯥꯏ ꯍꯥꯏꯕ꯭ꯔꯥ ꯄꯥꯠꯅꯔ ꯄꯥꯅꯔ ꯁꯥꯏ ꯍꯥꯏꯕ꯭ꯔꯥ ꯑꯗꯨꯝꯕ ꯂꯩꯕ꯭ꯔꯣ
ꯑꯗꯨꯗꯤ ꯑꯗꯨꯗꯤ ꯈꯨꯟ ꯈꯨꯟ ꯇꯣꯡꯉꯥꯜꯂꯦ ꯑꯗꯨ ꯈꯨꯟ ꯈꯨꯅ ꯄꯥꯝ